ꯒꯦ ꯌꯥꯖꯤ ꯁꯥꯟꯅ ꯈꯣꯠꯅꯕꯒꯤ ꯈꯣꯏꯒꯤ
ꯁꯤꯠ ꯅꯠꯇꯕꯤ ꯖꯤ ꯅꯤꯠ ꯁꯨꯝ ꯇꯧ ꯂꯩꯔꯦꯕ ꯖꯤ ꯅꯤꯠ ꯂꯥꯏꯔꯤꯛ ꯂꯥꯏꯁꯨꯗ ꯇ꯭ꯔꯦꯟ ꯑꯣꯏꯅ ꯍꯥꯏꯗꯤ ꯃꯥ ꯃꯆꯥꯅ ꯊꯥꯅꯤꯡꯏ ꯈꯪꯗꯦ ꯊꯥꯅꯤꯡꯗꯦ ꯈꯪꯗꯦ ꯑꯗꯩ ꯇꯝꯅꯤꯡꯏ ꯈꯪꯏ ꯇꯝꯗꯦ ꯇꯝꯅꯤꯡꯗꯦ ꯈꯪꯗꯦ ꯇ꯭ꯔꯦꯟ ꯑꯃꯝꯗ ꯂꯣꯏꯅ ꯇꯧꯔꯦꯕ
ꯃꯥꯅꯤ ꯏꯆꯥꯗꯤ ꯑꯩꯗꯤ ꯁꯥꯟ ꯁꯥꯅꯤꯡꯕ ꯁꯥꯟꯅꯅꯤꯡꯕ ꯃꯆꯥ ꯑꯩꯗꯤ ꯁꯥꯟꯅꯕ ꯄꯥꯝꯖꯕ ꯃꯆꯥ ꯑꯗꯒꯤ ꯏꯁꯩ ꯁꯛꯄ ꯄꯥꯝꯖꯕ ꯃꯆꯥ ꯃꯣꯗꯦꯜꯂꯔ ꯑꯣꯏꯕ ꯄꯥꯝꯖ ꯃꯆꯥꯒꯩꯖꯤꯖꯨ ꯑꯦ ꯆꯥꯗꯤ ꯏꯟꯖꯤꯅ꯭ꯌꯥꯔ ꯑꯣꯏꯗꯕ ꯌꯥꯗꯦ ꯗꯣꯛꯇꯔ ꯑꯣꯏꯗꯕ ꯌꯥꯗꯦ ꯖꯤ ꯇꯧꯒꯗꯕꯅꯤ ꯅꯤꯠ ꯇꯧꯒꯗꯕꯅꯤ ꯅꯠꯇ꯭ꯔꯥ ꯍꯥꯏꯗꯤ ꯑꯦꯁ ꯁꯤ ꯁꯤ ꯀꯣꯆꯤꯡ ꯆꯠꯀꯗꯕꯅꯤ ꯅꯠꯇ꯭ꯔꯥ ꯀꯝꯄ꯭ꯌꯨꯇꯔ ꯇꯝꯒꯗꯕꯅꯤ ꯍꯥꯟꯅ ꯁꯤ ꯇꯧꯕ ꯋꯥꯈꯟꯗ ꯈꯜꯂ ꯂꯩꯕꯗꯣ ꯃꯣꯏꯅ ꯗꯤ ꯏꯟꯖꯤꯅ꯭ꯌꯥꯔ ꯑꯣꯏꯕ ꯑꯗꯒꯤ ꯁꯥꯏꯟꯇꯤꯁ ꯑꯣꯏꯕ ꯗꯣꯛꯇꯔ ꯑꯣꯏꯕ ꯈꯛꯅ ꯃꯤ ꯑꯣꯏꯕꯅꯤ ꯃꯇꯤꯛꯆꯥꯕ ꯃꯤꯅꯤ ꯈꯟꯕꯗꯣ ꯍꯥꯏꯗꯤ ꯊꯥꯏꯅꯒꯤ ꯑꯍꯟ ꯂꯃꯟꯒꯤ ꯋꯥꯈꯜꯗ ꯂꯩꯖꯕꯗꯣ
ꯃꯥꯅꯦ ꯃꯥꯅꯦ ꯍꯧꯖꯤꯛꯇꯤ ꯑꯈꯣꯏꯒꯤ ꯄ꯭ꯔꯤꯊꯤꯕꯤ ꯑꯈꯣꯏꯒꯤ ꯄ꯭ꯔꯤꯊꯤꯕꯤꯒ ꯍꯥꯏꯖꯤ ꯀꯩꯅꯣꯅꯦꯕ ꯈꯣꯏ ꯐꯤꯂꯝ ꯍꯥꯞ ꯐꯤꯂꯝꯒꯨꯝꯕ ꯍꯥꯏꯇꯥꯔꯦ
ꯃꯥꯅꯦ ꯃꯟ ꯍꯥꯏꯗꯤ ꯀꯩꯅꯣꯅ ꯍꯥꯏꯕꯤꯔꯝꯕꯗꯣ ꯋꯥꯔꯂꯤꯁ ꯏꯁ ꯍꯥꯏꯅꯕꯗꯣ ꯏꯁ ꯁꯇꯦꯖ ꯍꯥꯏꯗꯣ ꯋꯤ ꯑꯥꯔꯗ ꯑꯥꯔꯇꯤꯁ ꯍꯥꯏꯅ ꯅꯠꯇ꯭ꯔꯥ
ꯑꯗꯩ ꯈꯔ ꯑꯝꯅ ꯑꯃꯒꯤ ꯔꯣꯜ ꯂꯧꯔꯛꯀꯅꯤ ꯈꯔ ꯑꯝꯅ ꯑꯃꯒꯤ ꯔꯣꯜ ꯂꯧꯔꯛꯀꯅꯤ
ꯃꯥꯃꯥ ꯁꯥꯕꯤ
ꯍꯣꯏ ꯍꯦꯔꯣ ꯍꯥꯏꯔꯒ ꯍꯦꯔꯣ ꯂꯣꯏꯅ ꯍꯦꯔꯣ ꯁꯥꯕꯒꯤ ꯃꯑꯣꯡꯗ ꯇꯧꯔꯦꯕ ꯑꯗꯨꯅꯗꯤ ꯀꯃꯥꯏꯅ ꯍꯥꯏꯗꯤ ꯑ ꯐꯖꯕ ꯐꯤꯂꯝ ꯑꯗꯩ ꯀ꯭ꯋꯥꯂꯤꯇꯤ ꯂꯩꯕ ꯑꯗꯒꯤ ꯑ ꯆꯥꯎꯈꯠꯄ ꯀꯃꯥꯏꯅ ꯑꯣꯏꯔꯛꯀꯗꯣꯏꯅꯣꯕ ꯑꯗꯩꯗꯤ ꯍꯧꯖꯤꯛ ꯊꯧꯔꯤ ꯌꯥꯟꯗꯅ ꯇꯧꯅꯔꯤ ꯁꯥꯇ꯭ꯔꯥ ꯑꯦꯛꯖꯥꯝ ꯑꯦꯛꯖꯥꯝꯒꯤ ꯊꯧꯔꯤ ꯌꯥꯜꯂ ꯃꯃꯥ ꯃꯄꯥꯅ ꯄ꯭ꯔꯦꯁꯔ ꯄꯤꯁꯟꯕꯩꯅꯦꯕ ꯑꯗꯣ
ꯄ꯭ꯔꯦꯁꯔꯗꯣ ꯄꯤꯁꯟꯕꯩꯅꯦꯕ ꯊꯧꯔꯤ ꯌꯥꯟꯗꯅ ꯈꯣꯠꯇꯅꯒ ꯇꯧꯅꯔꯤꯕ ꯃꯌꯥꯝ ꯌꯥꯎꯅꯔꯤꯖꯦ
ꯃꯅꯤ ꯃꯅꯤ ꯊꯕꯛꯇꯕꯨ ꯍꯥꯏꯅ ꯍꯥꯏꯅ ꯁꯃꯥꯏꯅ ꯇꯧꯕ
ꯑꯉꯥꯡ ꯑꯣꯏꯔꯤꯉꯩꯗꯕꯨ ꯃꯃꯥ ꯃꯄꯥꯅ ꯁꯦꯟꯅꯕ ꯋꯥꯅꯤ ꯆꯥꯎꯔꯛꯑꯀꯥꯟꯗꯗꯤ ꯃꯁꯥꯅꯗ ꯑꯗꯨꯝ ꯊꯥꯗꯣꯛꯄꯤꯔ ꯌꯥꯔ ꯃꯇꯝꯅꯦꯕ ꯅꯪ ꯀꯩꯗꯧꯒꯦ ꯍꯥꯏꯕꯅꯣ ꯂꯥꯏꯔꯤꯛ ꯇꯝꯝꯕꯒꯦ ꯍꯥꯏꯕ꯭ꯔꯣ ꯍꯣꯏ ꯄꯩꯁꯥ ꯅꯨꯡꯁꯥ ꯐꯥꯏꯅꯥꯟꯁꯤꯌꯦꯜ ꯁꯞꯄꯣꯔꯠꯄꯨꯗꯤ ꯇꯧꯕꯤꯕ ꯌꯥꯏ ꯑꯗꯨꯒ ꯑꯇꯩꯗꯤ ꯃꯥ ꯏꯁꯥꯅ ꯂꯣꯏ ꯍꯣꯠꯅꯖꯍꯟꯒꯅꯣ ꯍꯣꯠꯅꯖꯍꯟꯒꯗꯧꯅꯦꯕ ꯍꯥꯏꯗꯤ ꯍꯣꯠꯅ ꯃꯥꯏ ꯄꯥꯛꯄ ꯌꯥꯏ ꯑꯗꯒꯤ ꯃꯥꯏꯊꯤꯕ ꯌꯥꯏ ꯃꯥꯏꯊꯤꯕ ꯂꯥꯏꯔꯤꯛ ꯇꯝꯕꯗ ꯃꯥꯏꯊꯤꯕ ꯍꯥꯏꯕꯗꯤ ꯂꯩꯇꯦ
ꯅꯥꯏꯜ
ꯑꯗ ꯃꯥꯏ ꯄꯥꯛ ꯍꯥꯏꯗꯤ ꯃꯥꯅ ꯍꯣꯠꯅꯖꯈꯤꯕꯗꯣ ꯃꯅꯤꯡ ꯊꯨꯡꯈꯤꯕ ꯌꯥꯏ ꯊꯨꯡꯗꯕ ꯌꯥꯏ ꯑꯗꯨꯗ ꯃꯁꯥꯗ ꯄ꯭ꯔꯦꯁꯔ ꯑꯃꯝꯇ ꯂꯩꯇꯅꯕ ꯃꯃꯥ ꯃꯄꯥꯖꯤꯡꯗ ꯃꯥꯏꯅ ꯇꯧꯔ ꯈꯜꯂꯒ ꯑꯉꯥꯡꯖꯤꯡꯖꯤ ꯁꯦꯝꯕꯤꯒꯗꯧꯅꯦꯕ ꯁꯤꯌꯥ ꯁꯦꯟꯅꯔꯒꯖꯨ ꯌꯥꯝ ꯀꯟꯅ ꯁꯦꯟꯅꯕꯤꯗꯕ
ꯑꯗꯨꯅꯤ
ꯌꯥꯝ ꯀꯟꯅ ꯁꯦꯟꯅꯗꯕꯩ ꯍꯥꯏꯗꯤ ꯌꯥꯝ ꯀꯟꯅ ꯌꯦꯡꯖꯟꯕꯤꯕ ꯃꯥꯜꯍꯟꯗꯕ ꯌꯦꯡꯖꯟꯟꯕꯤꯔꯒꯁꯨ ꯍꯥꯏꯗꯤ ꯃꯅꯤꯡ ꯇꯝꯅ ꯂꯥꯏꯔꯤꯛ ꯇꯝ ꯃꯅꯤꯡ ꯇꯝꯅ ꯇꯝꯖꯅꯕ ꯍꯥꯏꯕ ꯑꯗ ꯑꯩꯅ ꯊꯤꯞ ꯐꯦꯜ ꯑꯣꯏꯔꯒ ꯕꯕꯥꯅ ꯉꯥꯡꯅꯤ ꯃꯃꯥꯅ ꯉꯥꯡꯅꯤ ꯀꯩ ꯍꯥꯏꯗꯣꯏꯅꯣ ꯈꯣꯠꯇꯣꯏꯅꯣ
ꯃꯥꯅꯤ ꯃꯥꯅꯤ
ꯁꯨꯝꯕ ꯑꯗꯨꯝ ꯁꯨꯝꯕ ꯑꯗꯨꯝ ꯇꯧꯔ ꯂꯩ ꯍꯥꯏꯕ ꯈꯣꯏꯒꯤ ꯁꯤꯁꯇꯦꯝ
ꯅꯪꯗꯤ ꯄꯩꯁꯥ ꯃꯌꯥꯝ
ꯎꯝ
ꯑꯗꯨꯝꯕ ꯑꯉꯥꯡꯒꯤ ꯃꯣꯏꯒꯤ ꯇꯨꯛꯒꯤ ꯐꯤꯆꯔꯗꯒꯤ ꯃꯣꯏ ꯃꯁꯥꯅ ꯂꯦꯞꯆꯥ ꯆꯒꯗꯕꯁ ꯃꯣꯏꯒꯤ ꯃꯁꯥꯗꯤ ꯏꯁꯥꯒꯤ ꯄꯥꯝꯖꯕ ꯏꯁꯥꯒꯤ ꯀꯩꯅꯣꯗꯤ ꯐꯤꯆꯔ ꯍꯥꯏꯗꯤ ꯏꯁꯥꯅ ꯏꯁꯥꯗ ꯇꯧꯒꯗꯕ ꯅꯠꯇ꯭ꯔꯥ ꯑꯗꯨ ꯇꯧꯗꯕꯤꯗ ꯇꯧꯒꯤ ꯇꯧꯔꯒ
ꯂꯥꯏꯔꯤꯛ ꯀ꯭ꯋꯥꯂꯤ ꯏꯖꯨꯀꯦꯁꯟꯖꯦ ꯈꯣꯏꯒꯤ ꯀ꯭ꯂꯥꯁ ꯇꯦꯟ ꯇꯨꯌꯦꯜꯐ ꯐꯥꯎ ꯇꯨꯌꯦꯐ ꯐꯥꯎ ꯍꯥꯏꯔꯒꯅꯦ ꯇꯨꯌꯦꯜꯐ ꯐꯥꯎꯁꯤꯗꯤ ꯃꯁꯥ ꯏꯁꯥꯅ ꯍꯥꯏꯗꯤ ꯑꯐꯕ ꯐꯠ ꯇꯨꯋꯤꯜꯐ ꯐꯥꯎ ꯇꯝꯕꯁꯤꯗ ꯍꯥꯏꯗꯤ ꯑꯦꯅꯤ ꯃꯐꯝ ꯑꯃꯗ ꯆꯠꯄ ꯃꯇꯝꯗ ꯀꯃꯨꯅꯤ ꯀꯦꯁꯟ ꯍꯥꯏꯗꯤ ꯄꯥꯔꯁꯅꯦꯂꯤꯇꯤꯒꯨꯝꯕꯖꯦ ꯁꯨꯝꯕꯖꯦ ꯇꯥꯟꯖꯟꯕ ꯑꯗꯨꯝ ꯂꯣꯏꯔꯕ ꯑꯗꯩꯗꯤ ꯃꯁꯥꯅ ꯑꯐ ꯐꯠꯇ ꯃꯁꯛ ꯈꯪꯉꯥꯕ ꯃꯇꯝꯅꯦꯕ ꯀ꯭ꯂꯥꯁ ꯇꯨꯋꯦꯜꯚ ꯂꯣꯏꯕꯒꯖꯦ ꯑꯁꯤꯐꯧꯗꯤ ꯃꯣꯏꯅ ꯁꯦꯟꯅꯕꯤꯕ ꯀꯩꯁꯨ ꯀꯥꯏꯗꯦ ꯍꯥꯏꯗꯤ ꯑꯉꯥꯡ ꯍꯥꯏꯖꯤ ꯑꯉꯥꯡꯅꯤ ꯀꯩ ꯈꯪꯗꯤꯅꯣ ꯍꯥꯏꯗꯤ ꯀꯦꯝꯇ ꯈꯪꯗꯕ ꯋꯥꯈꯜ ꯁꯦꯟꯕ ꯏꯟꯈꯠꯂꯛꯄ ꯃꯇꯝꯒꯤ ꯄꯣꯠꯇꯨꯅꯦꯕ ꯍꯣꯏ ꯁꯨꯝꯕꯗꯕꯨ ꯁꯦꯟꯅꯕ ꯌꯥꯏ ꯑꯗꯨꯒ ꯇꯨꯋꯦꯜꯞ ꯂꯣꯏꯔ ꯂꯣꯏꯔꯗꯤ ꯍꯧꯖꯤꯛ ꯍꯥꯏꯗꯤ ꯃꯁꯥꯅ ꯑꯐ ꯐꯠꯇ ꯃꯁꯛ ꯈꯪꯉꯕ ꯒ꯭ꯌꯥꯟ ꯍꯥꯏꯗꯤ ꯇꯨꯡꯒꯤ ꯃꯁꯥꯅ ꯈꯔ ꯈꯟꯖꯕ ꯌꯥꯕ ꯃꯇꯝꯅꯦꯕ
ꯁꯤꯗꯗꯤ ꯃꯁꯥ ꯊꯥꯗꯣꯛꯑꯒ ꯃꯁꯥꯅ ꯃꯅꯤꯡ ꯇꯝꯍꯟꯒꯗꯧꯅꯦꯕ ꯍꯥꯏꯗꯤ ꯍꯥꯏꯗꯤ ꯃꯁꯥꯅ ꯑꯄꯥꯝꯕ ꯂꯥꯏꯐ ꯐꯤꯜ ꯂꯥꯟꯗꯣ
ꯎꯝ
ꯑꯗꯨꯗ ꯑꯈꯣꯏꯒꯤ ꯁꯞꯄꯣꯔꯠ ꯇꯧꯔꯒ ꯆꯠꯍꯟꯒꯗꯧꯅꯦꯕ ꯑꯗꯨꯗꯤ ꯅꯠꯇꯦ ꯈꯣꯏ ꯄꯨꯔꯥ ꯒꯥꯙꯥ ꯈ꯭ꯋꯥꯏ ꯄꯪꯕ ꯒꯥ ꯌꯥꯎꯔꯤꯖꯤꯗꯤ ꯍꯥꯏꯗꯤ ꯃꯃꯥ ꯃꯄꯥꯅ ꯁꯦꯟꯅꯕꯗ ꯍꯦꯟꯃꯟꯗꯅ
ꯎꯝ
ꯃꯤ ꯃꯤꯔꯛꯇꯤꯟ ꯌꯥꯗꯕ
ꯑꯗꯨꯏ ꯃꯇꯥꯡꯗ ꯌꯥꯝ ꯐꯖꯕ ꯋꯥꯔꯤ ꯑꯃ ꯂꯤꯔꯛꯀꯦ ꯑꯈꯣꯏ ꯑꯉꯥꯡ ꯑꯣꯏꯔꯤꯀꯥꯟꯗ ꯑꯣꯖꯥꯅ ꯂꯤꯕꯤꯕ ꯑꯃ ꯉꯥꯇꯪ ꯌꯥꯝ ꯀꯨꯏꯗꯕꯤ ꯍꯥꯏꯗꯤ ꯅꯨꯄꯥꯖꯤ ꯄꯩꯁꯥ ꯅꯨꯡꯁꯥ ꯄꯥꯏꯔꯒ ꯌꯥꯝꯅ ꯍꯥꯏꯗꯤ ꯏꯅ ꯍꯥꯏꯗꯤ ꯏꯅꯥꯛ ꯈꯨꯟꯅ ꯍꯧꯖꯔꯛꯄ ꯅꯨꯄꯥꯅꯦꯕ ꯅꯠꯇ꯭ꯔꯥ
ꯎꯝ
ꯑꯗꯨꯗꯒꯤ ꯃꯥꯖꯦ ꯂꯥꯏꯔꯤꯛ ꯇꯝꯕꯗ ꯂꯥꯏꯔꯤꯛꯁꯤꯁꯨ ꯊꯋꯥꯏ ꯌꯥꯎꯖꯕ ꯃꯥꯃꯥ ꯃꯄꯥꯒꯩꯖꯤ ꯃꯥꯏ ꯑꯋꯥꯠ ꯑꯄꯥ ꯂꯩꯍꯟꯗꯕꯤꯅꯤ ꯑꯉꯥꯡ ꯑꯣꯏꯔꯤꯀꯥꯟꯗꯒꯤ ꯍꯧꯔꯒ ꯆꯥꯕ ꯊꯛꯄꯗꯒꯤ ꯍꯧꯅ ꯂꯥꯏꯔꯤꯛ ꯇꯝꯕꯗꯒꯤ ꯍꯧꯅ ꯑꯗꯨꯝ ꯋꯥꯠꯇꯕꯤ ꯑꯗꯨꯝ ꯇꯧꯕꯤꯔꯛꯄ ꯃꯥꯃꯥ ꯃꯄꯥꯒꯩꯖꯤꯅ
ꯎꯝ
ꯃꯥ ꯆꯥꯎꯔꯛꯄ ꯃꯇꯝꯗ ꯗꯣꯛꯇꯔ ꯑꯃ ꯑꯣꯏꯖꯔꯦ ꯑꯗꯨꯒ ꯗꯣꯛꯇꯔ ꯑꯣꯏꯔꯕ ꯃꯇꯨꯡꯗ ꯃꯥꯖꯦ ꯍꯥꯏꯗꯤ ꯃꯣꯏꯒꯤ ꯄꯣꯛꯅꯐꯝ ꯂꯝꯗꯝꯗꯨꯗꯗꯤ ꯃꯥꯖꯦ ꯂꯩꯕ ꯌꯥꯗ꯭ꯔꯦꯗꯅ ꯗꯣꯛꯇꯔ ꯑꯣꯏꯕ ꯍꯥꯏꯖꯤꯗꯕꯨ
ꯎꯝ
ꯃꯄꯥꯟꯗ ꯊꯕꯛ ꯍꯥꯏ ꯊꯕꯛꯇꯨ ꯌꯥꯗꯕꯒꯤ ꯍꯣꯁꯄꯤꯇꯥꯜꯗꯨ ꯃꯅꯥ ꯄꯨꯔꯤꯕ ꯍꯣꯁꯄꯤꯇꯥꯜꯗꯨꯗ ꯌꯥꯗꯕꯒꯤ ꯃꯐꯝ ꯑꯃꯗ ꯃꯥꯖꯦ ꯀꯟꯐꯥꯏꯟ ꯇꯧꯕ ꯇꯊꯧ ꯇꯥꯔꯕ ꯃꯥꯖꯦ ꯃꯐꯝꯗ ꯇꯧꯂꯩꯔꯦꯌꯦ ꯃꯇꯝꯒꯤ ꯃꯇꯨꯡ ꯏꯟꯅ ꯃꯥꯖꯤ ꯆꯍꯤ ꯌꯥꯝꯃꯛꯄꯩ ꯃꯇꯨꯡ ꯏꯟꯅ ꯅꯨꯄꯤ ꯑꯉꯥꯡ ꯊꯤꯔꯒ ꯅꯨꯄꯤ ꯃꯆꯥ ꯃꯁꯨ ꯌꯥꯎꯔꯒ ꯅꯨꯡꯉꯥꯏ ꯌꯥꯏꯐꯅ ꯂꯩꯔꯕ
ꯎꯝ
ꯑꯗꯨꯒ ꯃꯇꯝ ꯈꯔꯒꯤ ꯃꯇꯨꯡꯗ ꯀꯃꯥꯏꯅ ꯇꯧꯔꯛꯀꯦ ꯍꯥꯏ ꯇꯔꯗ ꯅꯨꯄꯥꯖꯤꯅ ꯃꯣꯏꯒꯤ ꯃꯌꯨꯝꯖꯤꯗ ꯃꯆꯥ ꯅꯨꯨꯄꯤꯗꯨꯒ ꯃꯥꯏ ꯅꯨꯄꯤꯒ ꯃꯥꯒꯤ ꯍꯧꯖꯤꯛꯀꯤ ꯗꯣꯛꯇꯔ ꯍꯥꯏꯕ ꯅꯨꯄꯥ ꯗꯨꯒ ꯄꯨꯟꯅ ꯁꯨꯠ ꯇꯧꯔꯒ ꯁꯤꯒꯅꯦꯕ
ꯍꯥꯥ
ꯑꯗꯨꯏ ꯅꯣꯡꯃꯩꯅ ꯁꯨꯠ ꯇꯧꯔꯒ
ꯑꯥ
ꯑꯗꯨꯒ ꯃꯣꯏꯅ ꯑꯗꯨ ꯀꯃꯥꯏꯟ ꯇꯧꯔꯤꯅꯣ ꯍꯥꯏꯗꯤ ꯀꯩꯁꯨ ꯂꯥꯟꯖꯗꯕ ꯗꯣꯛꯇꯔꯁꯤꯅ ꯀꯃꯥꯏꯟ ꯇꯧꯔꯒ ꯇꯧꯔꯤꯅꯣ ꯁꯤꯖꯩꯅꯣ ꯃꯁꯥꯃꯊꯟꯗ ꯑꯩꯗꯤ ꯃꯁ ꯃꯊꯟ ꯁꯤꯖꯩꯔ ꯅꯠꯇ꯭ꯔ ꯀꯥ ꯃꯤꯅ ꯍꯠꯂꯝꯃꯤꯔ ꯊꯤꯅꯔꯛꯄ ꯀꯥꯟꯗꯀꯣ
ꯎꯝ
ꯃꯗꯤ ꯃꯊꯟꯗꯅ ꯁꯨꯁꯥꯏꯠ ꯇꯧꯕ ꯑꯣꯏꯔꯝꯕ ꯑꯗꯨꯒ ꯃꯔ ꯃꯒꯤ ꯃꯔꯝꯖꯤꯅ ꯊꯤꯔꯨꯔꯀꯥꯟꯗ ꯃꯖꯦ
ꯃꯥꯒꯤ ꯊꯕꯛ ꯑꯃ ꯇꯧꯕ ꯃꯥꯒꯤ ꯄ꯭ꯔꯣꯖꯦꯛꯇꯨꯒꯤ ꯍꯥꯏꯗꯤ ꯄ꯭ꯔꯣꯖꯦꯛ ꯑꯃ ꯇꯧꯕꯒꯤ ꯃꯥꯒꯤ ꯃꯃꯥꯟꯅꯕꯗꯒꯤ ꯍꯥꯏ ꯕꯥꯏꯗꯤ ꯕꯦꯡꯀ꯭ꯔꯞ ꯆꯠꯄꯩ ꯇꯥꯏꯞꯇ ꯄꯩꯁꯥ ꯈꯔ ꯌꯥꯝ ꯄꯨꯁꯤꯜꯂꯨꯕ ꯕꯦꯡꯀ꯭ꯔꯞ ꯆꯠꯆꯥꯕ ꯃꯉꯣꯟꯗ
ꯎꯝ
ꯕꯦꯡꯀ꯭ꯔꯞ ꯆꯠꯄꯖꯤꯗ ꯃꯥꯖꯤ ꯃꯁꯥꯒꯤ ꯍꯥꯏꯗꯤ ꯀꯩ ꯃꯀꯣꯛꯇꯣ ꯅꯍꯋꯥꯏꯗꯤ ꯑꯉꯥꯡ ꯑꯣꯏꯔꯤꯀꯥꯟꯗꯒꯤ ꯑꯋꯥꯕ ꯈꯪꯗꯕ ꯃꯃꯥ ꯃꯄꯥ ꯂꯣꯏꯅ ꯌꯦꯟꯁꯤꯟꯕꯤꯔꯒ ꯁꯤꯅ ꯀꯩꯅꯣ ꯄꯩꯁꯥꯅ ꯑꯋꯥꯕꯅ ꯀꯩꯅꯣ ꯍꯪꯂꯛꯇꯕꯒꯤ ꯃꯥꯏ ꯀꯣꯛꯁꯤꯗ ꯑꯗꯨ ꯄꯣꯠꯂꯨꯝꯗꯣ ꯄꯨꯕ ꯉꯝꯗꯕꯗꯣ ꯄꯩꯁꯥ ꯈꯔꯒꯤꯗꯤꯡꯒꯤ ꯑꯣꯏꯔꯖꯨ ꯑꯗꯨꯒꯤ ꯑꯃꯨꯛꯇꯪ ꯑꯃꯨꯛꯐꯥꯎ ꯇꯧꯔꯛꯇꯕ ꯃꯉꯣꯟꯗ ꯊꯦꯡꯅꯔꯛꯇꯕꯩ ꯑꯩꯗꯤ ꯍꯧꯖꯤꯛꯀꯤ ꯁꯠꯊꯨ ꯑꯩꯗꯤ ꯀꯩ ꯍꯥꯏꯅꯤ ꯑꯥ ꯊꯦꯡꯅꯔꯛꯇꯕꯗꯨ ꯃꯋꯣꯡꯗꯣ ꯑꯗꯨꯗꯒꯤ ꯃꯖꯦ ꯑꯥ ꯁꯨꯁꯏꯠ ꯇꯧꯔ ꯃꯁꯥ ꯃꯊꯟꯗ ꯃꯒꯤ ꯅꯨꯄꯤꯁꯨ ꯃꯥꯒꯤ ꯑꯉꯥꯡꯁꯨ ꯄꯨꯟ ꯍꯜꯂꯛꯑꯒ ꯁꯤ ꯍꯥꯏꯅ ꯑꯗꯨꯝꯕ ꯄꯨꯕ ꯉꯝ ꯇꯧꯋꯦ ꯍꯥꯏꯌꯦꯕ ꯑꯗꯨꯃꯥꯏꯟ ꯋꯥꯔꯤ ꯑꯃ ꯂꯩꯩꯌꯦꯕ
ꯑꯣ ꯍꯥꯏꯗꯤ ꯑꯉꯥꯡ ꯑꯣꯏꯔꯤꯉꯩꯗꯒꯤ ꯑꯗꯨꯝꯕꯒꯤ ꯑꯋꯥꯕ ꯅꯨꯡꯉꯥꯏꯇꯕ ꯃꯌꯥꯝꯗꯣ ꯍꯥꯏꯗꯤ ꯂꯣꯏ ꯑꯉꯥꯡ ꯄꯤꯛꯏꯉꯩꯗ ꯀꯥꯞꯐꯟꯗꯅ ꯑꯗꯩ ꯂꯛꯅꯗꯅ ꯈꯣꯏ ꯌꯥꯎ ꯇꯧꯔꯤꯖꯦ ꯈꯣꯏꯒꯤ ꯍꯧꯖꯤꯛꯄꯨꯗꯤ ꯇꯧꯒꯤꯗ꯭ꯔꯦ ꯃꯁꯤ ꯍꯥꯏꯗꯤ ꯆꯥꯏ ꯈꯣꯏꯒꯤ ꯆꯥꯎꯈꯠꯂꯛꯄꯒꯤ ꯃꯥꯏ ꯃꯥꯏ ꯋꯥꯜ ꯈꯖꯤꯟꯅꯔꯛꯈ꯭ꯔꯦ ꯐꯦꯟꯁꯤꯡ ꯇꯧꯅꯔꯒ ꯃꯥꯏ ꯃꯥꯏ ꯍꯤꯡꯒꯣꯠꯖꯦ ꯃꯄꯥꯟ ꯃꯤ ꯁꯝꯅꯗꯕꯤꯒꯨꯝꯕ ꯁꯨꯝ ꯇꯧꯅꯔꯛꯄꯩ ꯆꯠꯅꯕꯤꯖꯦ
ꯃꯅꯤ
ꯁꯤꯗꯗꯤ ꯀꯌꯥ ꯎꯒꯤꯗ꯭ꯔꯦ ꯑꯗꯣ ꯈꯣꯏꯅ ꯑꯉꯥꯡ ꯑꯣꯏꯔꯛꯄꯗꯗꯤ ꯑꯉꯥꯡ ꯑꯉꯥꯡ ꯑꯃꯄꯝꯃ ꯂꯥꯛꯄꯒꯖꯦ ꯂꯛꯅꯗꯅ ꯑꯗꯩ ꯀꯞꯐꯟꯗꯅ ꯏꯃꯣꯁꯟꯖꯦ ꯃꯈꯜ ꯃꯈꯜꯖꯦ ꯃꯁꯥꯗ ꯐꯤꯂꯤꯡꯖꯦ ꯇꯦꯁ ꯇꯧꯍꯜꯂꯒ ꯍꯥꯏꯗꯤ ꯐꯥꯎꯍꯜꯂꯒ ꯈꯣꯏꯒꯤ ꯑꯗꯩ ꯈꯔ ꯆꯥꯎꯔꯀꯟꯗ
ꯃꯥꯅꯤ ꯃꯥꯅꯤ ꯑꯋꯥꯕꯅ ꯀꯩꯅꯣ ꯍꯥ ꯑꯐꯕꯅ ꯀꯩꯅꯣ ꯐꯠꯇꯕꯅ ꯀꯩꯅꯣ ꯃꯣꯏꯗꯤ ꯅꯣꯏ ꯇ ꯃꯃꯥꯅ ꯁꯦꯟꯅꯔ ꯃꯃꯥ ꯃꯄꯥꯅ ꯁꯦꯟꯅꯔ ꯁꯤꯟ ꯂꯡꯕꯅ ꯑꯐꯕꯅ ꯀꯩꯅꯣ ꯐꯠꯇꯕꯅ ꯀꯩꯅꯣ ꯈꯪꯕꯟ ꯇꯦ ꯃꯃꯥ ꯃꯄꯥꯅ ꯍꯥꯏꯕꯗꯨ ꯗꯅꯤ ꯌꯗꯣꯏꯁꯦ ꯅꯠꯇ꯭ꯔ ꯃꯣꯏꯗꯤ
ꯃꯅꯦ
ꯃꯅ ꯇꯧꯔꯤꯅ ꯑꯐꯕꯅ ꯀꯔꯤꯅꯣ ꯐꯠꯇꯕꯅꯣ ꯈꯪꯗꯦ ꯃꯣꯏꯅ ꯑꯋꯥꯕ ꯈꯪꯗꯦ ꯅꯨꯡꯉꯥꯏꯕ, ꯑꯋꯥꯕ ꯈꯪꯗꯦ ꯑꯋꯥꯕ ꯈꯪꯗ꯭ꯔꯗꯤ ꯅꯨꯡꯉꯥꯏꯕ ꯈꯪꯉꯣꯏꯕ ꯅꯠꯇ꯭ꯔꯥ? ꯃꯣꯏꯗꯤ ꯅꯣꯉꯟꯕ ꯅꯨꯃꯤꯠꯇꯥꯕ ꯁꯤ ꯋꯥꯠꯂꯦ ꯄꯤꯔꯦ, ꯃꯣꯏ ꯅꯨꯉꯥꯏꯕ ꯍꯥꯏꯗꯣ ꯈꯪꯗ꯭ꯔꯕꯅꯦ ꯃꯣꯏꯗꯤ ꯅꯠꯇ꯭ꯔꯥ?
ꯑꯗꯩꯗꯤ ꯑ ꯃꯆꯤꯟ ꯃꯅꯥꯎ ꯈꯤꯇꯪ ꯈꯠꯅ ꯈꯤꯇꯪ ꯃꯈꯨꯠ ꯃꯁꯥ ꯈꯤꯇꯪ ꯐꯨꯅꯔꯝꯕꯒꯤ ꯃꯃꯥꯅ ꯐꯨꯕꯤꯕꯒꯨꯝꯕ꯫ ꯑꯗꯨꯝꯕ ꯄꯣꯠꯇꯣ ꯃꯣꯏꯗꯗꯤ ꯂꯩꯇ꯭ꯔꯦꯕ ꯑꯗꯨꯗꯩꯗꯤ ꯃꯃꯥ ꯐꯨꯔꯧꯒ ꯏꯃꯥꯅ ꯐꯨꯕꯒꯤ ꯋꯥꯔꯧꯕꯒꯨꯝꯕ ꯂꯩꯗꯅ꯫
ꯃꯥꯅ ꯀꯔꯤꯒꯨꯝꯕ ꯄꯣꯠ ꯑꯃ ꯊꯨꯒꯥꯏꯔꯨꯕꯒꯤ ꯑ ꯍꯥꯏꯗꯤ ꯐꯠꯇꯕ ꯍꯥꯏꯕꯩ ꯍꯥꯏꯕꯒꯤ ꯃꯃꯥ ꯃꯄꯥꯅ ꯈꯜꯂꯒ ꯁꯤ ꯁꯤ ꯐꯠꯇꯦ ꯏꯕꯨꯡꯉꯣ ꯃꯊꯪ ꯇꯧꯅꯣ꯫ ꯁꯤ ꯐꯩ, ꯅꯠꯇ꯭ꯔꯥ? ꯑꯗꯨ ꯍꯥꯏꯕꯤꯗꯕꯅꯤꯅꯦ ꯃꯣꯏ ꯈꯪꯗꯕꯅꯤꯅ ꯃꯣꯏꯒꯤ ꯑꯗꯨꯝꯕ ꯏꯃꯣꯁꯅꯦꯜ ꯂꯩꯇ꯭ꯔꯕꯅꯤꯅ꯫ ꯃꯣꯏꯗ ꯀꯔꯤꯒꯨꯝꯕ ꯃꯣꯏ ꯊꯣꯛꯂꯛꯄ ꯀꯥꯟꯗ ꯃꯣꯏ ꯊꯦꯡꯅꯕꯗꯣ ꯌꯥꯝ ꯌꯥꯝ ꯋꯥꯖꯗꯕ ꯋꯥꯖꯕꯗꯣ꯫
ꯎꯝ ꯑꯗꯩ ꯂꯝ ꯆꯠꯂꯦ ꯈꯜꯂꯣ, ꯂꯝ ꯆꯠꯄꯗ ꯃꯤꯒꯤ ꯒꯥꯔꯤꯁꯦ ꯒꯥꯔꯤ ꯈꯤꯇꯪ ꯁꯣꯛꯎꯔꯦ ꯈꯜꯂꯣ
ꯎꯝ
ꯑꯗꯒꯤ ꯃꯤ ꯈꯤꯇꯪ ꯊꯦꯡꯉꯨꯔꯦ ꯈꯜꯂꯣ ꯑꯗꯨꯝꯕ ꯃꯌꯥꯝꯗꯨꯣ ꯊꯦꯡꯅꯕ ꯇꯝꯒꯗꯧꯅꯦꯕ꯫
ꯃꯥꯅꯤ ꯃꯥꯅꯤ ꯁꯃꯥꯖꯁꯤꯗ ꯍꯤꯡꯉꯒꯗꯤ ꯁꯃꯥꯖꯁꯤ ꯀꯃꯥꯏ ꯂꯣꯏꯅꯒꯅꯤ ꯃꯤ ꯀꯃꯥꯏꯅ ꯂꯣꯏꯅꯒꯅꯤ ꯍꯥꯏ ꯇ꯭ꯔꯥ ꯁꯥ ꯂꯥꯏꯔꯤꯛ ꯈꯤꯇꯪ ꯍꯩꯔꯒ ꯑꯩ ꯁꯤ ꯊꯕꯛ ꯇꯧꯔꯒ ꯍꯤꯡꯅꯤ ꯍꯥꯏꯕ ꯅꯠꯇꯕ, ꯃꯤ ꯀꯃꯥꯏꯅ ꯂꯣꯏꯅꯅꯤ ꯁꯃꯥꯖ ꯑꯃꯗꯤ ꯏꯊꯟꯗ ꯂꯩꯕ ꯅꯠꯇꯕꯅꯤꯅ ꯅꯠꯇ꯭ꯔꯥ?
ꯃꯥꯅꯦ ꯃꯥꯅꯦ꯫ ꯃꯌꯥꯝ ꯂꯩꯃꯤꯟꯅ ꯃꯌꯥꯝꯒ ꯆꯥꯟꯅꯅꯕ ꯑꯗꯩ ꯃꯌꯥꯝꯒ ꯂꯣꯏꯅ ꯇꯤꯟꯅꯕ ꯌꯥꯅꯕ꯫
ꯎꯝ
ꯑꯗꯨꯝ ꯈꯟꯒꯗꯧꯅꯤ꯫
ꯃꯥꯅꯤ ꯃꯥꯅꯤ ꯑꯗꯨꯝꯕꯗꯨ ꯈꯜꯍꯧꯗ꯭ꯔꯒꯗꯤ, ꯑꯗꯨꯝꯕ ꯈꯪꯉꯛꯇꯕ ꯃꯤꯈꯩꯗꯨꯅꯤ ꯍꯧꯖꯤꯛ ꯈꯛ ꯏꯪꯈꯥꯡ ꯇꯧꯔꯒꯁꯨ ꯀꯔꯤꯒꯨꯝꯕ ꯃꯣꯏꯗ ꯎꯝ ꯁꯨꯋꯥꯏ ꯇꯧꯕ, ꯊꯕꯛ ꯏꯪꯈꯥꯡ ꯇꯧꯔꯒ ꯃꯣꯏꯒꯤ ꯅꯨꯄꯤ ꯑꯇꯣꯞꯄ ꯍꯠ ꯅꯨꯄꯤ ꯍꯠꯄ ꯅꯨꯄꯥ ꯍꯠꯄ ꯌꯥꯝ ꯊꯦꯡꯅꯕ ꯑꯗꯨꯝ ꯇꯥꯔꯝꯝꯕꯅꯤꯅ ꯄꯥꯎꯁꯨ ꯇꯤꯕꯤꯗꯁꯨ ꯅꯠꯇ꯭ꯔꯥ?
ꯎꯝ
ꯑ
ꯅꯨꯄꯤ ꯃꯥꯒꯤ ꯅꯨꯄꯥ ꯍꯥꯠꯂꯝꯃꯦ, ꯑꯗꯨ ꯅꯠꯇ꯭ꯔ ꯃꯥꯏ ꯅꯨ ꯄꯤ ꯍꯥꯠꯂꯝꯃꯦꯒ ꯇꯧꯅꯩꯁꯦ꯫ ꯂꯝꯆꯠ ꯁꯥꯖꯠ, ꯍꯧꯖꯤꯛꯀꯥꯟꯁꯦ ꯂꯝꯆꯠ ꯁꯥꯖꯠꯁꯦ ꯌꯥꯗꯔꯦ꯫ ꯅꯨꯄꯥꯁꯨ ꯉꯥꯏꯔꯦ ꯅꯨꯄꯤꯁꯨ ꯉꯥꯏꯔꯦ꯫
ꯎꯝ ꯑꯁꯤ ꯅꯨꯄꯥ ꯅꯨꯄꯤꯁꯤ ꯖꯦꯟꯗꯔ ꯈꯥꯏꯗ꯭ꯔꯦ ꯏꯁꯥ ꯁꯥꯒꯤ ꯃꯁꯥꯒꯤ ꯀꯦꯔꯦꯛꯇꯔ ꯍꯥꯏꯁꯦ ꯖꯦꯟꯗꯔꯅ ꯈꯥꯏꯗꯦ ꯅꯠꯇ꯭ꯔꯥ? ꯍꯧꯖꯤꯛꯀꯥꯟꯗꯤ ꯃꯤ ꯃꯤꯒꯤ ꯃꯁꯥ ꯃꯁꯥꯗ ꯂꯩꯔꯦ ꯅꯠꯇ꯭ꯔꯥ?
ꯃꯥꯅꯦ꯫
ꯅꯨꯄꯥ ꯉꯥꯛꯇꯅ ꯁꯤ ꯐꯠꯇꯦ ꯍꯥꯏꯕ ꯂꯩꯇꯦ ꯅꯨꯄꯤ ꯉꯥꯛꯇꯅ ꯁꯤ ꯐꯩ ꯍꯥꯏꯕ ꯅꯠꯇꯦꯕ꯫
ꯃꯥꯅꯦ ꯃꯥꯅꯦ꯫
ꯎꯝ
ꯃꯥꯥꯏ ꯃꯥꯒꯤ ꯂꯝꯆꯠ ꯁꯥꯖꯠ ꯃꯁꯤ ꯏꯃꯨꯡꯗꯒꯤꯗꯤ ꯍꯧꯔꯛꯄꯅꯦ ꯑꯗꯨꯕꯨ ꯃ ꯃꯥꯅꯤꯗ ꯃꯁꯤ ꯏꯃꯨꯡꯗꯩ ꯏꯃꯨꯡꯗ ꯑꯗꯨꯝ ꯃꯃꯥ ꯃꯄꯥꯗꯩ ꯑꯗꯨꯝ ꯍꯥꯏꯕ ꯌꯥꯔꯦ꯫
ꯃꯥꯅꯦ ꯃꯥꯅꯦ꯫ ꯍꯥꯏꯗꯤ ꯃꯣꯏꯁꯤ ꯃꯃꯥ ꯃꯄꯥꯒ ꯂꯩꯔꯛꯇ ꯀꯅꯒꯥ ꯂꯩꯔꯛꯇꯣꯏꯅꯣ ꯅꯠꯇ꯭ꯔꯥ?
ꯍꯣꯏ ꯍꯣꯏ ꯑꯩꯈꯣꯏꯒꯤ ꯃꯃꯥ ꯃꯄꯥ ꯒ꯭ꯌꯥꯟ ꯇꯥꯔ ꯃꯆꯥ ꯉꯥꯎꯁꯟꯅꯩꯒ ꯍꯥꯏꯔꯤꯁꯦ
ꯎꯝ
ꯃꯃꯥ ꯃꯄꯥ ꯒ꯭ꯌꯥꯟ ꯇꯥꯕꯗꯣ ꯅꯠꯇꯦꯕ ꯗꯔꯀꯥꯔ ꯑꯣꯏꯔꯤꯖꯦ ꯃꯆꯥꯥ ꯅꯨꯄꯥ ꯒ꯭ꯌꯥꯟ ꯇꯥꯍꯟꯕꯗ ꯃꯃꯥ ꯃꯄꯥ ꯉꯥꯎꯁꯟꯅꯔꯒꯖꯨ ꯃꯆꯥꯗꯣ ꯀꯃꯥꯏꯅ ꯂꯣꯏꯅꯅꯤ ꯀꯃꯥꯏꯅ ꯁꯦꯝꯅꯤ ꯈꯪꯉꯗꯤ ꯃꯆꯥ ꯃ ꯃꯃꯥ ꯃꯄꯥ ꯉꯎꯁꯟꯅꯔꯖꯨ ꯃꯆꯥ ꯒ꯭ꯌꯥꯟ ꯇꯥꯅꯦꯕ ꯃꯁꯤ ꯈꯪꯉꯗꯤ ꯑꯗꯨ ꯅꯠꯇ꯭ꯔꯒ ꯑꯗꯨ ꯅꯠꯇꯕꯤꯗ ꯑꯈꯣꯏꯒꯤ ꯃꯃꯥ ꯃꯄꯥ ꯒ꯭ꯌꯥꯟ ꯇꯥꯏꯌꯦꯅ ꯃꯆꯥꯗꯣ ꯐꯖꯅ ꯌꯦꯡꯁꯤꯟꯕꯤꯗ꯭ꯔꯗꯤ ꯉꯥꯎꯁꯤꯟꯅꯔꯛꯇꯕꯅꯦ ꯑꯗꯨꯝ
ꯍꯥꯏꯗꯤ ꯃꯆꯥ ꯃꯄꯥ ꯗꯣꯛꯇꯔꯅꯦ ꯃꯆꯥ ꯈꯨꯗꯤꯡꯃꯛ ꯗꯣꯛꯇꯔ ꯑꯣꯏꯅꯤ ꯏꯟꯖꯤꯅꯤꯌꯥꯔ ꯑꯣꯏꯅꯤ ꯍꯥꯏꯕ ꯂꯩꯇꯦ ꯅꯠꯇ꯭ꯔꯥ
ꯂꯩꯇꯦꯕ ꯑꯗꯩ ꯃꯄꯥ ꯗꯣꯛꯇꯔꯗꯨꯅ ꯃꯆꯥꯗꯣ ꯀꯃꯥꯏꯟ ꯇꯧꯔꯒ ꯁꯦꯝꯃꯤ ꯈꯨꯠꯁꯦꯝ ꯂꯥꯛꯁꯦꯝꯗꯨꯗꯅꯦꯕ ꯗꯣꯛꯇꯔ ꯑꯣꯏꯗꯣꯏꯖꯦ
ꯏꯕꯤꯗꯕꯤ ꯅꯠꯇ꯭ꯔꯥ ꯅꯣꯉꯣꯟ ꯅꯨꯃꯤꯠꯇꯕꯗ ꯃꯥꯒꯤ ꯗ꯭ꯌꯨꯇꯤꯗ ꯃꯥꯏ ꯑꯣꯟꯖꯤꯜꯂꯤꯀꯥꯟꯗ ꯃꯆꯥ ꯄꯤꯛꯏꯀꯥꯟꯗ ꯅꯨꯡꯁꯤ ꯑꯗꯤ ꯃꯃꯥ ꯃꯄꯥꯒꯤ ꯃꯄꯥ ꯃꯆꯥꯒꯤ ꯃꯔꯤꯗꯨ ꯂꯩꯅꯗ꯭ꯔꯀꯥꯟꯗ ꯀ꯭ꯂꯥꯁ ꯑꯦꯠ ꯅꯥꯏꯟ ꯇꯦꯟ ꯀꯥꯔꯀꯥꯟꯗ ꯃꯆꯥꯒꯤ ꯀꯦꯔꯦꯛꯇꯔꯗꯣ ꯃꯥꯅ ꯁꯤꯟꯗꯣꯛꯄ ꯀꯩꯁꯨ ꯉꯝꯃꯣꯏꯕ ꯅꯠꯇ꯭ꯔꯥ
ꯉꯝꯃꯣꯏ ꯉꯝꯃꯣꯏ ꯄꯤꯛꯏꯉꯩꯗꯒꯤ ꯑꯈꯣꯏ ꯑꯉꯥꯡ ꯄꯤꯛꯏꯉꯩꯗꯒꯤ ꯑꯆꯥꯄꯣꯠꯖꯦ ꯑꯈꯣꯏꯒꯤ ꯆꯤꯡꯗ ꯄꯣꯔꯒ ꯄꯥꯏꯍꯜꯂꯒ ꯆꯠꯂꯒ ꯃꯤꯒꯤ ꯂꯩꯀꯥꯏ ꯍꯥꯏꯗꯤ ꯂꯩꯀꯥꯏꯗꯒꯤ ꯁꯨꯝ ꯑꯃꯗ ꯑꯃꯨꯛ ꯆꯪ ꯑꯃꯗ ꯑꯃꯨꯛ ꯆꯪ ꯋꯥꯔꯤ ꯁꯨꯝ ꯁꯥꯥꯕꯗ ꯑꯗꯨꯗ ꯄꯤꯌꯨ ꯑꯗꯨꯗ ꯄꯤ ꯗꯗꯥꯗ ꯑꯃ ꯄꯤꯔꯝꯃꯨꯁꯦ ꯑꯗꯒꯤ ꯑꯈꯣꯏꯒꯤ ꯁꯨꯝ ꯇꯧꯋꯦ ꯁꯨꯝ ꯁꯤꯗꯒꯤ ꯍꯧꯅ ꯁꯨꯝ ꯇꯝꯕꯤꯔꯛꯀꯗꯧꯅꯦꯕ ꯑꯥ ꯑꯗꯨ ꯅꯠꯇꯦ ꯃꯌꯨꯝꯗ ꯄꯨꯁꯜꯂꯒ ꯀꯥ ꯃꯅꯨꯡꯗ ꯄꯨꯁꯤꯜꯒ ꯄꯤꯖꯕꯤ ꯍꯧꯖꯤꯛ ꯇꯧꯔꯤꯖꯦ
ꯃꯥꯅꯦ ꯊꯥꯛꯁꯤ ꯈꯥꯁꯤ ꯍꯥꯏꯖꯤꯗꯤ ꯌꯨꯝꯗꯒꯤ ꯁꯨꯝ ꯃꯔꯨꯑꯣꯏ ꯑꯣꯏꯅ ꯍꯧꯔꯛꯂꯤꯕꯅꯤꯅ ꯅꯠꯇ꯭ꯔꯥ
ꯍꯣꯏ ꯑꯗꯨꯃꯥꯏꯟ ꯃꯕꯨꯛ ꯐꯠꯇꯕ ꯊꯝꯕꯤꯔꯅꯤ ꯍꯌꯦꯡꯋꯥꯏ ꯍꯣꯏ ꯈꯔ ꯆꯥꯎꯔꯛꯄ ꯑꯉꯥꯡꯗꯨꯅ ꯅꯨꯄꯤ ꯑꯉꯥꯡ ꯊꯤꯗ꯭ꯔꯤꯕꯨꯛꯀꯤꯗꯤ ꯃꯣꯏꯗ ꯀꯦꯝ ꯏꯐꯦꯛ ꯂꯩꯔꯝꯃꯣꯏ
ꯃꯥꯅꯦ ꯃꯥꯅꯦ
ꯅꯨꯄꯤ ꯑꯉꯥꯡ ꯊꯤꯔ ꯀꯥꯟꯗꯗꯤ ꯃꯣꯏꯗ ꯌꯥꯝ ꯊꯤꯅ ꯃꯥꯡꯖꯕ ꯑꯣꯏꯔꯛꯀꯅꯦꯕ
ꯃꯅꯦ ꯑꯗꯨꯝꯕ ꯇꯝꯕꯤꯔꯛꯇꯝꯅꯤꯅ ꯍꯌꯦꯡꯋꯥꯏ ꯃꯥꯅ ꯅꯨꯄꯤ ꯑꯉꯥꯡ ꯊꯤꯔꯀꯥꯟꯗ ꯃꯄꯥꯅ ꯀꯔꯤ ꯋꯥ ꯀꯩ ꯋꯥꯕꯤꯒꯦ ꯃꯥꯒꯤꯗꯃꯛꯇ ꯅꯠꯇ꯭ꯔꯥ ꯀꯩ ꯇꯧꯕꯤꯒꯦ ꯈꯪꯉꯛꯇꯗꯅ ꯑꯣꯠꯄ ꯃꯧꯉꯣꯟꯗ ꯅꯨꯄꯤ ꯑꯣꯠꯄ